ꯑꫭ
ꯑꯔꯤ ꯇꯝꯈ꯭ꯔꫭ
ꯀꯔꯤꯁꯨ ꯇꯧꯗꯦ ꯑꯩ ꯆꯥꯛ ꯆꯥꯔꯕꯣ
ꯆꯥꯛ ꯆꯥꯗ꯭ꯔꯤꯌꯦ
ꯆꯥꯛꯗꯤ ꯊꯣꯡ ꯆꯥꯗ꯭ꯔꯤꯗ ꯆꯥꯛ ꯊꯣꯡꯉꯕꯣ
ꯑꯩꯁꯨ ꯆꯥꯛ ꯊꯣꯡꯖꯩ ꯏꯃꯥꯟꯅꯕꯤꯅ ꯊꯣꯡꯉꯦ ꯅꯪꯗꯤ
ꯊꯣꯡꯕꯨꯗꯤ ꯂꯣꯏꯈ꯭ꯔꯦꯗ ꯆꯥꯗ꯭ꯔꯤ
ꯀꯔꯤꯦꯟ ꯆꯪ ꯊꯣꯡꯤꯅꯣ
ꯉꯁꯤꯗꯤ ꯑ ꯌꯦꯟ ꯑꯣꯏꯅ ꯊꯣꯡꯉꯦ
ꯍꯥꯎꯕꯩ ꯑꯦꯝ ꯇꯥꯏꯀ
ꯍꯣꯏ ꯍꯥꯎ ꯃꯖꯥꯕꯇꯥꯔꯦ ꯉꯁꯥꯏ ꯂꯧ ꯆꯠꯂꯒ ꯍꯂꯛꯄꯒꯤ ꯋꯥꯒ
ꯅ ꯂꯣꯗꯕꯒ ꯑꯃ ꯂꯥꯞ ꯀ
ꯌꯥꯝ ꯂꯥꯞꯇꯦꯗꯁ ꯀꯣꯡꯅ ꯆꯠꯄꯗꯀꯣ ꯅꯨꯡ ꯁꯥꯁꯤꯒꯀꯣ ꯌꯥꯗ꯭ꯔꯦ ꯏꯁꯥꯁꯦ ꯂꯣꯏꯅꯃꯛ ꯃꯨ ꯁꯤꯜꯂꯛꯑꯦ
ꯉꯁꯤ ꯉꯁꯤ ꯅꯨꯡꯁꯥꯗꯤ ꯑꯗꯨꯝ ꯁꯥꯏꯗꯅ ꯂꯥꯡꯁꯤꯗꯤꯦ
ꯍꯣꯏ ꯁꯥꯕꯅꯦ ꯑꯗꯨ ꯅꯪꯅ ꯏꯁꯤꯡ ꯊꯤꯟꯕꯤꯔꯗꯤꯀꯣ ꯐꯥꯗꯣꯏꯒꯗꯨ ꯏꯁꯤꯡꯁꯨ ꯅꯪꯅꯁꯨ ꯊꯤꯟꯕꯤ ꯔꯠꯇꯦ
ꯃꯊꯪꯗ ꯑꯩꯅ ꯊꯤꯟꯕꯤꯒꯦ
ꯂꯥꯛꯑꯣ ꯑꯗꯨꯅ ꯍꯌꯦꯡ ꯆꯠꯁꯦꯗꯅ ꯑꯩꯈꯣꯏꯒꯤ ꯂꯧꯗ
ꯆꯀꯅꯤ ꯆꯀꯅꯤ ꯑꯩ ꯍ ꯆꯀꯦ ꯆꯀꯦ ꯀꯣꯄꯔꯣ ꯑꯣ ꯆꯠꯂꯝꯗꯥꯏꯗ
ꯍꯣꯏ ꯍꯣꯏ ꯇꯥꯔꯛꯀꯦ ꯇꯥꯔꯛꯀꯦ ꯑꯃꯨꯛꯀ ꯑꯌꯨꯛ ꯉꯟꯇꯥ ꯍꯧꯒꯠꯂꯧꯕꯣ ꯏꯟꯅ ꯍꯒ ꯑꯗꯨꯅꯣ
ꯉꯗ ꯅꯉꯅꯤꯡꯉꯥꯏ ꯐꯣꯟ ꯇꯔꯣ ꯑꯣ
ꯍꯣꯏ ꯌꯨ ꯉꯟꯇꯥꯈꯗꯤ ꯑꯩꯌꯨ ꯉꯟꯇꯥ ꯆꯠꯂꯦꯕ ꯆꯠꯂꯒ ꯄꯨꯡ ꯕꯥꯔꯣ ꯑꯃꯋꯥꯏꯗ ꯆꯥꯛ ꯆꯥꯏꯌꯦꯕ
ꯑꯩ ꯆꯠꯇ꯭ꯔꯁꯨ ꯆꯥꯛ ꯊꯣꯡꯕꯤꯒꯦꯅꯦ ꯅꯣꯏꯒꯤ
ꯍꯣꯏꯅꯦ ꯑꯗꯨꯕꯨꯁꯨ ꯌꯥꯏꯅꯦ ꯑꯃꯔꯣꯝꯗ ꯑꯩꯈꯣꯏ ꯂꯧꯗ ꯂꯥꯛꯔꯣ ꯂꯥꯛꯑꯣ ꯂꯥꯛꯑꯣ ꯑꯗꯨꯒ ꯑꯥꯗꯥꯛ ꯊꯣꯡꯉ ꯊꯣꯡꯉꯣ
ꯅꯗ ꯆ ꯊ ꯍꯣꯡꯉꯇꯤ ꯇꯂꯦ ꯌꯦꯗ ꯊ ꯍꯣꯡꯉ ꯆꯄꯗꯤ ꯌꯥꯕ
ꯎꯝ ꯂꯧꯗꯣ ꯊꯣꯡꯕꯅ ꯍꯦꯟꯅ ꯍꯥꯎꯕꯅꯤꯗ
ꯍꯥꯎꯕꯗꯤ ꯍꯥꯎꯋꯦ ꯆꯥꯕꯁꯨ ꯍꯥꯎꯋꯦꯗ ꯑꯗꯨ
ꯎꯝ ꯅꯣꯏꯗꯤ ꯀꯔꯤ ꯌꯦꯟꯁꯥꯡ ꯐꯣꯡꯕ꯭ꯔꯣ ꯅꯁꯤꯗꯤ
ꯑꯩ ꯆꯥꯛ ꯊꯣꯡꯗꯕꯅꯤꯅ ꯈꯪꯗ꯭ꯔꯦꯌꯦ ꯉꯁꯤꯗꯤ
ꯑꯁ ꯅꯪꯗꯤ ꯌꯥꯝ ꯅꯨꯡꯉꯥꯏꯌꯦꯅꯦ ꯃꯤꯅ ꯊꯣꯡꯕꯤꯅꯤꯉꯥꯏ ꯂꯩꯕꯅꯤꯅ
ꯅꯨꯡꯉꯥꯏꯅꯩ ꯅꯨꯡꯉꯥꯏꯅꯩ ꯑꯩꯒꯨꯝꯕ ꯅꯨꯡꯉꯥꯏꯕ ꯂꯩꯔꯝꯃꯣꯏ
ꯑꯗꯨꯝ ꯑꯩꯈꯣꯏꯗꯤ ꯀꯗꯥꯏꯒꯦ ꯑꯂꯒꯒ ꯊꯉꯒꯦ
ꯃꯤꯗꯤ ꯊꯕꯛ ꯁꯨꯕ ꯀꯥꯟꯄꯅꯤꯅ
ꯑꯗꯦ ꯅꯣꯏꯗ ꯂ ꯍꯧꯗ꯭ꯔꯣ
ꯑꯩꯈꯣꯏꯁꯨ ꯇꯧꯋꯦ ꯂꯣꯏꯗ꯭ꯔꯤꯌꯦ ꯑꯩꯈꯣꯏꯁꯨ ꯂꯣ ꯂꯤꯡꯕ ꯍꯧꯔꯦ
ꯆꯠꯇ꯭ꯔꯣ ꯑꯣꯅꯗꯤꯅꯦ
ꯑꯩꯗꯤ ꯆꯠꯇꯦ ꯑꯗꯣ ꯍꯣꯔꯦꯟꯕꯣ ꯌꯦꯡꯒꯗ꯭ꯔꯣ
ꯎ ꯅꯪꯗꯨꯗ ꯋꯥꯕꯅꯤꯅ ꯉꯟꯅ ꯇꯨꯝꯕ ꯇꯥꯔꯦ ꯉꯁꯤꯗꯤ
ꯑꯁꯤꯕꯨ ꯄꯨꯡ ꯇꯔꯥ ꯃꯈꯥꯏꯗ ꯅ ꯕ꯭ꯔꯥꯖꯤꯜꯗꯌꯦ ꯍꯥꯏꯗꯥꯅꯦ
ꯍꯣꯏ ꯉꯁꯤꯗꯤ ꯄꯨꯡ ꯇꯔꯥ ꯃꯈꯥꯏꯗ ꯍꯥꯏꯕꯅꯦ ꯑꯗꯣ ꯌꯦꯡꯕ ꯉꯝꯃꯣꯏꯗꯕ ꯃꯥꯜꯂꯦꯗ
ꯑꯩꯗꯤ ꯌꯦꯡꯅꯤꯡꯉꯦꯍꯦ ꯉꯁꯤꯁꯦ
ꯋꯥ ꯑꯦ ꯕ ꯂ ꯆꯠꯄꯒꯤ ꯆꯠꯄꯅꯦ ꯅꯀꯣ
ꯑꯦꯁ ꯇ ꯇ ꯅꯪꯕꯨꯣ ꯂꯂꯤꯕ ꯍꯥꯏꯕ꯭ꯔꯣ
ꯍꯥꯏꯥꯏꯌꯦꯅꯦ ꯐꯥꯒꯤꯔꯣ
ꯑꯩꯔꯝꯝꯕ ꯃꯥꯟꯗꯦ
ꯌꯥꯔꯦ ꯌꯥꯔꯦ ꯅꯪ ꯎꯗꯕꯒꯤꯅꯦ ꯎꯔꯗꯤꯒꯣ ꯎꯔꯗꯤꯒꯣ ꯑꯩꯈꯣꯏꯔꯣꯝꯗꯁꯨ ꯂꯥꯛꯑꯣꯅ ꯍꯥꯏꯔꯛꯀꯅꯤꯅꯪ
ꯍꯣꯏ ꯍꯣꯏ ꯌꯦ ꯃ ꯇꯥꯔꯦꯗꯅ ꯀ ꯌꯥꯝ ꯍꯩꯒꯦꯗꯣ ꯅ ꯃꯣꯟꯈꯠ ꯊꯨꯕ꯭ꯔꯣ
ꯍꯋꯦ ꯀꯨꯠꯇꯤ
ꯊꯔꯗꯤ ꯐꯔꯅꯦ ꯅꯣꯏ ꯃꯣꯏ ꯃꯥꯏꯂꯄ꯭ꯔꯣ
ꯍꯣꯏꯔꯣ
ꯍꯣꯏ
ꯎꯝ ꯂꯥꯏꯔꯤꯛꯇꯣ ꯈꯪꯕ꯭ꯔꯥ
ꯃꯥꯏ ꯂꯥꯛꯄ꯭ꯔ ꯍꯥꯏꯔꯔꯕꯣ
ꯑꯩꯅ ꯍꯥꯏꯕꯗꯤꯀꯣ ꯕ꯭ꯂꯞꯇꯣ
ꯎꯝ
ꯗꯤ ꯉꯥꯂꯦꯕ
ꯑꯣ ꯍꯣꯏꯗꯤꯝꯩ ꯂꯥꯛꯄꯦ
ꯑꯁ ꯄꯤꯎꯔꯝꯃꯦ
ꯄꯤꯌꯣꯅ
ꯂꯧꯕꯂꯛ ꯑꯣ
ꯂꯪꯔꯛꯑꯣ
ꯐꯖꯅ ꯐꯥꯎ ꯀꯣꯂꯝꯔꯒꯦ ꯀꯣ
ꯐꯥꯠꯇꯣꯏꯅꯦ ꯅꯨꯅꯥꯄꯤ ꯃꯔꯛꯇꯒꯨꯝꯕ ꯂꯪꯂꯛꯑꯗꯤ ꯉꯝꯖꯔꯔꯣꯏ
ꯅꯨꯄꯤ ꯑꯃꯛ ꯂꯪꯉꯁꯨ ꯐꯥꯎꯕꯅꯦ ꯍꯍꯦ
ꯍ ꯑꯄꯤ ꯃꯔꯥꯞꯇꯕꯨꯣꯛ ꯀꯅ ꯆꯪ ꯉꯗꯅꯣ
ꯑꯗꯨꯝ ꯆꯪꯉꯨꯅ
ꯃꯃ ꯍꯦ ꯑꯗꯨꯅ ꯅꯄꯤ ꯃꯛꯇ ꯆꯪ ꯇꯔ ꯂ ꯑꯣꯗꯅ
ꯅꯪꯂꯉꯒꯦ ꯐꯥꯎꯀꯣ
ꯐꯥꯈꯤ ꯅꯪꯅ ꯅꯨꯄꯤ ꯃꯅꯥꯛꯇ ꯆꯪꯒ ꯆꯪꯉꯛꯑꯗꯤ ꯐꯥꯒꯦ
ꯋꯥꯔꯤꯕꯤ
ꯋꯥꯔꯤꯗꯤ ꯅꯠꯇ꯭ꯔꯦ ꯑꯁꯦꯡꯕꯅꯤ ꯑꯩꯅ ꯍꯥꯏꯔꯤꯁꯦ
ꯌꯦꯡꯡꯗꯣꯂ ꯑꯣꯀꯣ
ꯂꯥꯛꯀꯦꯅ ꯐꯣꯟ ꯇꯧꯔꯗꯤ ꯂꯥꯛꯀꯦ
ꯑꯌꯨꯛ ꯉꯟꯇꯥꯗ ꯄꯔꯛꯀꯦ
ꯊ ꯂ ꯀꯦꯅꯤ ꯐꯣꯟ ꯇꯔꯗꯦ ꯐꯣꯟ ꯇꯧꯔ ꯆꯗꯤ ꯈꯪꯗ꯭ꯔꯦ
ꯑꯩꯈꯣꯏ ꯂꯧꯗꯣ ꯍꯌꯦꯡꯗꯣ
ꯑ
ꯂꯧꯁꯤꯅꯤꯉꯥꯏ ꯇꯧꯕꯅꯦꯕ
ꯑꯣ ꯃꯤ ꯀꯌꯥꯃꯁ ꯇꯣꯏꯅꯣ
ꯑꯁ ꯌꯅꯤꯗ
ꯑꯞ ꯅꯣꯏ ꯏꯌ ꯀꯃꯤ ꯑꯃ꯭ꯔꯣ
ꯌꯥꯝ ꯌꯥꯝꯗꯤ ꯌꯥꯝꯗꯦꯗ
ꯄꯨꯡ ꯀꯌꯥꯗ ꯆꯥꯛ ꯆꯥꯗꯣꯏꯅꯣ
ꯅꯍꯥꯛ ꯂꯩꯔꯒ ꯆꯥꯔꯅꯤꯗ
ꯍꯣꯏꯗꯤ ꯃꯩ ꯂꯥꯛꯇꯕꯅꯤꯅ ꯉꯍꯥꯛ ꯋꯥꯠꯂꯤ
ꯑꯣ ꯉꯁꯤ ꯅꯣꯏꯒꯤꯗꯣ ꯃꯩ ꯂꯥꯛꯂꯣꯏ ꯍꯥꯏꯍꯧꯕꯅꯤꯅꯦ
ꯑꯈꯣꯏ ꯁ꯭ꯋꯥꯏꯁꯦ ꯃꯩ ꯂꯥꯛꯇꯕꯁꯦ ꯌꯥꯝ ꯅꯨꯡꯉꯥꯏꯇꯦ
ꯑꯁ ꯅꯨꯡꯉꯥꯏꯕꯤꯗꯦ
ꯌꯥꯝꯅ ꯅꯨꯡꯉꯥꯏꯖꯗꯦ ꯅꯨꯡꯉꯥꯏꯖꯗꯦ
ꯑꯈꯣꯏꯔꯣꯝꯗ ꯂꯥꯛꯎꯅꯦ ꯆꯥꯛ ꯆꯥꯕ ꯑꯗꯨꯗꯤ ꯂꯧꯕ ꯂꯥꯛꯀꯦ ꯍꯨꯖꯤꯛ
ꯍꯧꯖꯤꯛꯇꯤ ꯆꯥꯛ ꯆꯥꯕ ꯉꯟꯃꯟꯗ꯭ꯔꯣ ꯉꯍꯥꯛ ꯂꯩꯔꯒ ꯆꯥꯁꯦꯅ ꯂꯧ ꯕ ꯂꯥꯛꯑꯣꯅ ꯑꯗꯨꯗꯤ
ꯂꯧꯕ ꯂꯥꯛꯀꯦ ꯅꯣꯏꯒꯤ ꯒꯦꯠꯇ ꯉꯥꯏꯔꯝꯃꯣ
ꯉꯥꯏꯔꯝꯒꯦ ꯂꯧꯕ ꯂꯥꯛꯑꯣ
ꯏꯔꯨꯔꯕꯣ
ꯏꯔꯨꯖꯔꯦ ꯉꯁꯥꯏ
ꯑꯁ ꯑꯩꯗꯤ
ꯀꯔꯤ ꯍꯥꯏꯕ
ꯑꯗꯣ
ꯑꯥ
ꯂꯧ ꯆꯠꯂꯒ ꯑꯁ ꯂꯧꯗ ꯇꯨꯔꯒꯀꯣ
ꯎꯝ
ꯑꯁ ꯀꯔꯤꯃꯣꯅ ꯊꯥꯡꯅ ꯊꯥꯡ ꯃꯈꯥꯗ ꯂꯩꯔꯝꯕ ꯈꯪꯍꯧꯗꯕ ꯇꯠ ꯇꯅ ꯈꯣꯡ ꯁꯣꯛꯑꯦ ꯑꯩꯗꯤ ꯏꯔꯨꯗ꯭ꯔꯤꯌꯦ ꯑꯁ
ꯏꯔꯨ ꯏꯔꯨ ꯈꯤꯔꯣꯏꯗ꯭ꯔꯣ ꯑꯗꯨꯗꯤ
ꯑꯩꯗꯣ ꯍꯜꯂꯛꯄꯁꯨ ꯀꯨꯏꯗ꯭ꯔꯕꯅꯤꯅꯀꯣ ꯋꯥꯃꯜꯂꯒ ꯑꯗꯨꯝ ꯐꯝꯃꯒ ꯂꯩꯕ ꯑꯩꯗꯣ
ꯇꯨꯝꯕ ꯃꯈꯣꯟ ꯃꯥꯂꯦꯗ
ꯑꯁ ꯀꯗꯥꯏꯗꯒꯤ ꯇꯨꯝꯕꯅꯣꯍꯦ ꯏꯔꯨꯗ꯭ꯔꯤ ꯑꯩꯅ ꯏꯔꯨꯗꯕꯤꯅ ꯐꯃꯨꯡꯗ ꯀꯥꯈ꯭ꯔꯁꯤꯔ ꯀꯔꯤꯔ ꯑꯗꯨꯒ ꯍꯌꯦꯡ ꯅꯪꯅ ꯁꯨꯕꯤꯒꯦꯔꯣ
ꯑꯩꯗꯤ ꯏꯔꯨꯖꯔꯦ ꯑꯗꯨꯒ ꯑꯗꯨꯝ ꯃꯄꯥꯟꯗ ꯐꯝꯕꯅꯤꯅ ꯌꯥꯝ ꯏꯪꯈ꯭ꯔꯦ ꯁꯥꯗ꯭ꯔꯦ
ꯏꯪꯕ꯭ꯔꯣ ꯂꯥꯛꯑꯣꯅ ꯑꯗꯨꯗꯤ ꯑꯈꯣꯏꯔꯣꯝꯗ ꯑꯈꯣꯏ ꯌꯥꯝ ꯁꯏꯌꯦꯕꯒꯣ
ꯑꯣ ꯁꯥꯕ ꯃꯐꯝꯗꯗꯤ ꯂꯩꯅꯤꯡꯗꯦꯍꯦ
ꯑꯅꯤꯔꯛ ꯃꯔꯤꯔꯛ ꯏꯔꯨꯕꯅꯤꯅꯦ ꯑꯈꯣꯏꯗꯤ
ꯑ ꯏꯔꯒꯦ ꯍꯦꯟꯃꯟꯗ꯭ꯔꯣ ꯑꯍꯨꯝꯔꯛ ꯐꯥꯎ ꯍꯥꯏ ꯑꯗꯨ ꯐꯥꯎꯗꯤ ꯑꯗꯨꯒ ꯂꯨꯔꯗꯤ
ꯌꯥꯗꯦꯕ ꯑꯈꯣꯏꯒꯤ
ꯐꯦꯟ ꯕꯨꯗꯤ ꯊꯥꯔꯒ ꯑꯩꯁꯨ ꯐꯦꯟ ꯊꯥꯔꯒ ꯇꯨꯝꯃꯦ
ꯅꯀꯣꯛ ꯆꯤꯛꯀꯅꯤꯀꯣ ꯏꯪꯉꯦ ꯍꯥꯏꯔꯒ ꯐꯦꯟ ꯊꯥꯔꯗꯤ
ꯍꯧꯖꯤꯛꯄꯨꯗꯤ ꯏꯪꯉꯦ ꯍꯥꯏꯕꯅꯦ ꯍꯣꯏ ꯍꯣꯔꯦꯟ ꯒꯨꯝꯕꯗꯤ ꯁꯥꯒꯗ꯭ꯔꯥ ꯑꯗꯨ ꯈꯪꯗꯦ ꯁꯥꯔꯗꯤ ꯑꯗꯨꯝ ꯉꯍꯥꯏꯉꯥꯏꯁꯨ ꯑꯗꯨꯝ ꯁꯥꯗꯤ ꯁꯦꯝꯦꯟꯗꯤ ꯊꯥꯔꯦꯗꯅ
ꯑꯣ
ꯁꯪꯁꯥꯏ ꯀꯔꯤ ꯀꯛ ꯐꯩꯅꯁꯨꯨ ꯆꯤꯛꯄꯒꯤ ꯑꯁ ꯈꯣꯡꯗꯣ ꯌꯥꯗ꯭ꯔꯦ ꯗꯥꯛꯅ ꯗꯥꯛ ꯍꯛꯇ
ꯁꯤ ꯈꯇꯂ ꯆꯂꯒ ꯀꯔꯤ ꯅꯅꯦ ꯇꯕꯣ
ꯍꯣꯏ ꯇꯥꯏꯌꯦꯦ
ꯉꯁꯤ ꯈꯛꯇ ꯂꯧ ꯆꯠꯂꯒ ꯀꯔꯤꯅꯣꯅꯦ ꯗꯥꯒ ꯗꯥꯒꯥ ꯇꯥ ꯍꯥꯏꯗꯣ ꯀꯔꯤꯅꯦ
ꯌꯥꯔꯦ
ꯎ
ꯉ ꯁꯤ ꯉꯥꯛꯇ ꯅꯠꯇꯦꯍꯦ ꯅꯍꯥꯟꯁꯨ ꯆꯠꯄꯅꯦ ꯑꯁ ꯅ ꯅꯪ ꯈꯪꯗꯕꯒꯤꯅꯦ
ꯑꯩꯅ ꯈꯪꯅꯕꯒꯤꯔꯣ
ꯍꯣꯏ
ꯑꯩ ꯈꯪꯍꯧꯗ꯭ꯔꯦꯅꯦ ꯑꯗꯨꯗꯤ ꯑ ꯁꯣꯏꯈ꯭ꯔꯦ ꯁꯣꯏꯈ꯭ꯔꯦ ꯍꯣꯏ ꯑꯁ ꯈꯪꯗ꯭ꯔꯦ ꯀꯔꯤ ꯇꯧꯁꯤꯔ ꯇꯧꯐꯝꯁꯨ ꯍꯌꯦꯡ ꯑꯌꯛ ꯑꯄꯥ ꯆꯠꯇꯣꯏꯅꯦ ꯍꯥꯏꯕ
ꯍꯣꯏ ꯑꯌꯨꯛ ꯉꯟꯇꯥ ꯆꯠꯀꯅꯤ ꯂꯥꯛꯀꯦꯔꯣ
ꯌꯥꯔꯗꯤ ꯂꯥꯛꯄ ꯌꯥꯏꯗꯣ ꯈꯪꯗꯦ ꯌꯦꯡꯕ ꯌꯦꯡꯕ ꯇꯥꯔꯦꯗꯅ ꯇꯄꯣ
ꯎꯝ ꯇꯥꯏꯌꯦ
ꯃꯟꯃꯜꯂꯗꯤ ꯉꯝꯃꯣꯏꯀꯣ ꯈꯔ ꯊꯦꯡꯅꯒꯨꯝꯕ ꯑꯣꯏꯔꯗꯤ ꯍꯥꯏꯗꯤ ꯄꯨꯡ ꯃꯥꯄꯜ ꯇꯔꯥ ꯑꯗꯨꯋꯥꯏꯗꯒꯨꯝꯕꯗꯤ ꯉꯝꯅꯤ ꯑꯗꯣ ꯑꯌꯨꯛ ꯉꯟꯇꯥꯗꯤ ꯉꯝꯃꯣꯏꯍꯦ
ꯏꯁꯁ ꯀꯔꯣ ꯑꯌꯨꯛ ꯉꯟꯇꯥ ꯆꯠꯀꯗꯧꯅꯤꯅꯦ ꯏꯁ ꯉꯝꯟꯅ ꯂꯣꯏꯍꯟꯅꯤꯡꯉꯥꯏꯅꯤ
ꯌꯥꯍꯥꯎ ꯊꯦꯡꯕꯅꯤꯅ ꯑꯩꯈꯣꯏꯗꯤ
ꯍꯦꯡꯉꯅꯨ ꯎ ꯉꯟꯅ ꯍꯒꯜꯂꯣ
ꯏ ꯃ ꯇꯔꯗꯅ ꯊꯤ ꯊꯤ ꯂꯧꯕ ꯂꯥꯛꯑꯣꯅꯦ ꯑꯗꯨꯗꯤ
ꯂꯧꯕ ꯂꯥꯛꯀꯗꯧꯕꯗꯨꯕꯨ ꯀꯔꯤ
ꯇꯟꯖꯨ ꯑꯌꯨ ꯉꯇ ꯐꯣꯟ ꯇꯧꯔꯛꯀꯦ ꯍꯥꯏ ꯄꯨꯡ ꯃꯥꯄꯜꯃ ꯇꯧꯔꯛꯀꯅꯤꯀꯣ
ꯦ ꯇꯧꯔꯀꯦ ꯑꯌꯨ ꯉꯟꯇꯥ ꯑꯩꯈꯣꯏ ꯑꯌꯨ ꯉꯟꯇꯥ ꯍꯥꯏꯩꯕꯁꯦ ꯎ ꯄꯨꯡ ꯇꯔꯨꯛ ꯇꯔꯦꯠ ꯋꯥꯏꯗꯣ
ꯎꯝ
ꯑꯗꯨꯋꯥꯏꯗ ꯆꯠꯀꯗꯧꯕꯅꯦꯕ
ꯑ
ꯑꯗꯨ ꯅꯪꯁꯨ ꯂꯥꯛꯀꯦ ꯍꯥꯏꯔꯗꯤ
ꯎꯝ
ꯑꯌꯨꯛꯀꯤ ꯀꯩꯅꯝꯕꯗ ꯇꯔꯨꯛ ꯃꯈꯥꯏꯗꯣ
ꯎꯝ
ꯑꯗꯨꯗ ꯂꯧꯕ ꯂꯥꯛꯀꯦ
ꯍꯣꯏ ꯍꯣꯏ ꯌꯥꯏ ꯌꯥꯏ ꯄꯨꯡ ꯇꯔꯦꯠ ꯑꯗꯨꯋꯥꯏꯗ ꯌꯧꯔꯛꯈ꯭ꯔꯣ ꯑꯗꯨꯗꯤ
ꯍꯣꯏ ꯅꯪꯅ ꯆꯥꯛ ꯊꯣꯡꯕꯤꯒꯗꯧꯅꯤꯀꯣ ꯂꯧꯕꯨꯛꯇ
ꯑꯁ ꯉꯝꯖꯥ
ꯑꯁ ꯀꯔꯤꯔꯣ ꯉꯝꯖꯔꯣꯏ ꯍꯥꯏꯕꯕꯨ ꯀꯔꯤꯔꯣ
ꯂꯕꯨꯇ ꯆꯊꯣꯃ ꯉꯃ ꯇ ꯌꯨꯝꯗꯒꯤ ꯊꯣꯡꯉ ꯄꯨꯁꯦꯗꯤ ꯌꯥꯕ ꯂꯕꯨꯛꯇ ꯊꯣꯡꯃꯗꯤ ꯇꯜꯂꯦꯍꯦ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
ꯌꯨꯝꯗꯒꯤ ꯄꯨꯕꯗꯣ ꯈꯔ ꯆꯤꯟ ꯀꯔꯤ ꯍꯥꯏꯁꯤꯔꯥ ꯃꯇꯝꯗꯣ ꯌꯥꯝ ꯂꯧꯕ ꯑꯗꯨꯒꯤ ꯐꯠ ꯂꯧꯕꯨꯛꯇ ꯄꯨꯡ ꯇꯔꯨꯛ ꯋꯥꯏ ꯃꯉꯥ ꯃꯈꯥꯏꯔꯣꯝꯗꯣ
ꯑꯗꯨꯁꯨ ꯆꯝ ꯃꯅ ꯑꯩꯅ
ꯑꯗꯨꯗ ꯊꯤꯟꯈ꯭ꯔꯅꯤꯗꯅ ꯂꯧꯕꯨꯛꯇ ꯑ ꯑꯇꯩ ꯑꯩꯈꯣꯏꯗꯤ ꯍꯧꯔꯝꯒꯅꯤꯕ ꯄꯨꯡ ꯇꯔꯨꯛ ꯋꯥꯏꯗꯣ ꯍꯧꯖꯤꯛꯇꯤ ꯀꯔꯤ ꯍꯥꯏꯁꯤꯔꯥ ꯀꯥꯂꯦꯟꯅꯤꯅꯀꯣ ꯊꯨꯅ ꯊꯨꯅ ꯇꯧꯕꯗꯣ ꯃꯣꯏꯁꯨ ꯄꯥꯝꯕ ꯑꯗꯨꯒꯤ
ꯈꯪꯗꯦ ꯑꯗꯨꯗꯤ ꯍꯌꯦꯡ ꯑꯌꯨꯛ ꯉꯇꯥ ꯐꯣꯟ ꯇꯧꯔꯛꯑꯣ ꯇꯔ ꯊꯃꯒꯦ ꯀꯣ
ꯍꯣꯏ ꯍꯣꯏ ꯍꯣꯏ
ꯐꯔꯦ ꯐꯔꯦ